ꯍꯜꯂꯣ ꯎꯝ ꯇꯥꯏ ꯀꯩꯕ ꯊꯕꯛ ꯆꯠꯂꯤꯌꯦ
ꯀꯔꯤ
ꯊꯕꯛ
ꯀꯩꯒꯤ ꯊꯕꯛꯅꯣ
ꯑꯩ ꯖꯒꯣꯢ ꯊꯕꯛꯅꯤ ꯀꯩ
ꯎꯝ ꯋꯥꯔꯤ ꯁꯥꯅꯕ ꯌꯥꯕ꯭ꯔꯣ
ꯌꯥꯏꯌꯦ ꯌꯥꯏ ꯀꯩ ꯋꯥꯔꯤ ꯁꯥꯟꯅꯁꯦ ꯍꯥꯢꯅꯣ ꯉꯁꯥꯏꯅ ꯄꯨꯡ ꯅꯥꯏꯟ ꯊꯥꯔꯇꯤꯗ ꯌꯧꯗꯣꯏꯅꯦ
ꯑꯗꯨꯗꯤ ꯐ꯭ꯔꯤ ꯑꯣꯏꯕ꯭ꯔꯥ ꯍꯧꯖꯤꯛ
ꯐ꯭ꯔꯤ ꯍꯥꯏꯕꯕꯨ ꯍꯧꯖꯤꯛ ꯊꯕꯛ ꯑꯃꯗꯤ ꯋꯥꯠꯂꯤꯕꯀꯣ
ꯎꯝ
ꯇꯧꯗ꯭ꯔꯤꯗ ꯎꯝ
ꯑꯗꯣ ꯌꯥꯒꯗ꯭ꯔꯣ
ꯌꯥꯏꯌꯦ ꯀꯩꯁꯨ ꯀꯥꯏꯗꯤꯌꯦ ꯆꯥꯛ ꯊꯣꯡꯉꯕꯣ
ꯊꯣꯡꯕ ꯍꯧꯗ ꯉꯥꯢꯔꯤ
ꯏꯁꯁꯁ ꯁꯥꯗ꯭ꯔꯣ
ꯑꯁ ꯁꯥꯕꯅ ꯂꯣꯏꯔꯦ
ꯑꯈꯣꯏꯁꯨꯅꯦ
ꯐꯦꯟ ꯊꯥꯔꯁꯨ ꯀꯥꯟꯅꯗꯦꯗ
ꯕ
ꯐꯦꯟ ꯊꯥꯔꯖꯨ ꯀꯥꯟꯅꯗꯦꯗ ꯇꯨꯝꯒꯦ ꯇꯧꯕꯅꯤꯅꯦ ꯑꯗꯨ ꯁꯥꯃꯟꯕꯒꯤ
ꯎꯝ ꯁꯥꯏꯌꯦ ꯑꯈꯣꯢꯁꯨ ꯑꯁ
ꯅꯣꯡ ꯆꯨꯗ꯭ꯔꯤꯕꯣ ꯅꯣꯡ ꯆꯨꯕ꯭ꯔꯥ ꯏꯝꯐꯥꯜꯗ
ꯆꯨꯗꯦ ꯉꯁꯥꯏꯗꯤ ꯅꯨꯡꯁꯥ ꯌꯥꯝ ꯊꯣꯛꯄꯅꯦ ꯍꯧꯖꯤꯛꯇꯤ ꯈꯔ ꯃꯝꯔꯛꯑꯦ ꯍꯁ
ꯀꯩ ꯑꯦꯟꯁꯥꯡ ꯆꯔꯦ
ꯉꯁꯤꯅ ꯈꯥꯃꯦꯟꯒ ꯑꯂꯨ ꯅꯣꯏ ꯊꯣꯡꯕ ꯍꯧꯗ꯭ꯔꯤꯕꯣ
ꯑꯥ ꯆꯥꯛ ꯀꯥꯝꯃꯦ ꯍꯧꯖꯤꯛ
ꯎꯝ ꯀꯩ ꯁꯥꯡ ꯊꯣꯡꯗꯣꯢꯕ
ꯑꯁ ꯀꯔꯤ ꯌꯦꯟꯁꯥꯡ ꯊꯣꯡꯁꯤꯔ ꯆꯝꯐꯨꯠ ꯐꯨꯠꯁꯤꯔ ꯈꯪꯗꯦ ꯁꯥꯃꯟꯕꯒꯤ
ꯑꯍꯥꯎꯕ ꯆꯥꯎꯗꯅ
ꯑꯁ ꯊꯥꯎꯁꯨ ꯆꯥꯅꯤꯡꯗꯕ ꯑꯩꯗꯤ ꯊꯥꯎ ꯆꯥꯕ ꯌꯥꯗꯕ
ꯕꯪ ꯕ ꯇꯨꯝꯕ ꯆꯠꯂꯣꯗꯅ
ꯁꯥꯅ ꯁꯥꯕꯅꯦ
ꯉꯥ ꯂꯧꯒꯦ ꯇꯧꯕꯅꯤ ꯃꯐꯝ ꯂꯥꯞꯃꯟꯕꯒꯤ ꯇꯟꯕ
ꯎꯝ ꯇꯥꯡꯕ꯭ꯔꯣ
ꯉꯥ ꯇꯥꯡꯕꯁꯨ ꯂꯩ ꯑꯍꯣꯡꯕꯁꯨ ꯂꯩ
ꯎꯝ
ꯃꯅꯤꯄꯨꯔꯗꯗꯤ ꯄꯦꯡꯕ ꯄꯦꯡꯕ ꯍꯥꯏꯔ ꯑꯗꯨ ꯉꯥꯗꯨ ꯅꯪ ꯆꯥꯒ꯭ꯔꯕꯣ
ꯄꯦꯡꯕ ꯈꯪꯗꯦꯍꯦ ꯃꯁꯛ ꯈꯪꯗꯦ
ꯄꯦꯡꯕ ꯍꯥꯏꯕꯗꯤ ꯌꯥꯝ ꯇꯥꯡꯒ꯭ꯔꯕꯅꯤ ꯍꯥꯏꯅ ꯄꯦꯡꯕꯗꯤ ꯌꯥꯝ ꯑꯩꯈꯣꯏꯒꯤꯁꯨ ꯌꯥꯝ ꯀꯥꯟꯅꯕ ꯍꯥꯏꯅ ꯃꯅꯤꯄꯨꯔꯤꯁꯤꯡꯁꯦ ꯀꯅꯥ ꯀꯅꯥ ꯂꯩꯕ ꯍꯧꯖꯤꯛꯇꯤ ꯍꯜꯂꯣ